ꯍꯧꯖꯤꯛꯇꯤ ꯌꯥꯔꯦ ꯇꯥꯕ꯭ꯔꯣ
ꯎꯝ ꯀꯩꯗꯩꯅꯣ
ꯍꯥꯥ ꯅꯪꯒꯤ ꯅꯪꯗꯤ ꯅꯪꯒꯤ ꯈꯣꯟ ꯑꯃꯨꯛꯈꯛ ꯇꯥꯕꯗ ꯌꯥꯝ ꯅꯨꯡꯁꯤꯕ
ꯐꯖꯕ꯭ꯔꯥ ꯑꯩꯒꯤ ꯈꯣꯟꯗꯣ
ꯑꯁ ꯌꯥꯝ ꯐꯖꯩꯅꯦ ꯌꯥꯝ ꯅꯨꯡꯁꯤꯌꯦ ꯇꯥꯕ ꯃꯇꯝꯗꯀꯣ
ꯅꯪꯒꯤꯁꯨ ꯇꯥꯕ ꯌꯥꯝ ꯅꯨꯡꯉꯥꯏꯗ ꯇꯥꯕ ꯀꯥꯟꯗ ꯊꯃꯣꯏꯕꯨ ꯏꯪ ꯏꯪ ꯂꯥꯎꯍꯜꯂꯦ
ꯑꯗꯨꯅꯤ ꯑꯩꯒꯤ ꯈꯣꯟꯁꯦ ꯑꯗꯨꯒꯤꯅꯤ ꯑꯩ ꯃꯤ ꯑꯇꯣꯞꯄꯗꯤ ꯋꯥꯔꯤ ꯁꯥ
ꯑꯣ
ꯑꯗꯨ ꯋꯥꯔꯤ ꯑꯩꯅ ꯃꯤ ꯑꯇꯣꯞꯄꯗ ꯋꯥꯔꯤ ꯁꯥꯔꯗꯤ ꯃꯈꯣꯏꯅ ꯍꯥꯏꯗꯤ ꯑꯧ ꯅꯪꯒꯤ ꯈꯣꯟꯖꯦꯜꯁꯦ ꯌꯥꯝ ꯅꯨꯡꯁꯤꯌꯦ ꯑꯗꯨ ꯑꯃꯨꯛꯀ ꯋꯥꯔꯤ ꯁꯥꯁꯤ ꯑꯗꯨꯃꯥꯏꯅ ꯇꯧꯕꯀꯣ
ꯎꯝ
ꯑꯗꯨꯒꯤꯅꯦ
ꯍꯥꯍꯥꯍꯥ ꯐꯖꯕꯒꯤꯅꯤꯗ ꯑꯗꯨꯕꯨꯗꯤ ꯐꯖꯕ ꯍꯥꯏꯁꯦꯀꯣ ꯏꯁꯣꯔꯒꯤ ꯒꯣꯗ ꯒꯤꯐ ꯏꯁꯣꯔꯒꯤ ꯀꯔꯤ ꯍꯥꯏꯁꯤꯔꯥ
ꯍꯣꯏ ꯍꯣꯏ ꯑꯗꯨꯅꯦ ꯑꯗꯣ ꯍꯧꯖꯤꯛ ꯀꯥꯟꯁꯦ ꯅꯪꯅ ꯑꯣꯖꯥ ꯍꯥꯏꯕꯁꯤ ꯀꯩ ꯍꯥꯏꯁꯤꯔꯥ ꯅꯪꯅ ꯅꯨꯃꯤꯠ ꯈꯨꯗꯤꯡ ꯆꯠꯄ꯭ꯔꯥ ꯑꯗꯨꯒ ꯑꯇꯣꯞ ꯑꯇꯣꯞꯄ ꯅꯨꯃꯤꯠ ꯆꯠꯂꯒ ꯑꯇꯣꯞ ꯑꯇꯣꯞꯄ ꯅꯨꯃꯤꯠꯇꯒꯨꯝꯕ ꯄꯣꯊꯥꯕ ꯂꯩꯕ꯭ꯔꯥ ꯁꯨꯃꯥꯏꯅ ꯇꯧꯕ꯭ꯔꯣ
ꯅꯠꯇꯦ ꯁꯤ ꯀꯩꯅꯣꯒꯤ ꯇꯧꯔꯦ ꯑꯉꯥꯡꯒꯤꯅꯦꯕꯀꯣ ꯑꯩꯅꯥ ꯑꯣꯏꯕꯗꯣ ꯑꯗꯨꯝ ꯆꯠꯂꯦꯗ
ꯑꯣ ꯅꯨꯃꯤꯠ ꯈꯨꯗꯤꯡ ꯀꯣ
ꯎꯝ ꯑꯗꯣ ꯍꯧꯖꯤꯛꯇꯤ ꯁꯨꯇꯤ ꯂꯩꯔꯤꯅꯀꯣ ꯑꯗꯨꯒꯤ
ꯑꯣ ꯍꯧꯖꯤꯛꯇꯤ ꯆꯠꯇ꯭ꯔꯤꯕ ꯁꯨꯇꯤ ꯂꯩꯕꯒꯤꯀꯣ
ꯑ ꯀꯥꯔꯅꯤ ꯈꯔ ꯃꯊꯪ ꯑ ꯀꯩꯅꯣꯒꯨꯝꯕꯗ ꯋꯦꯠꯅꯁꯗꯦ ꯒꯨꯝꯕꯗꯗꯤ ꯁꯒꯣꯜ ꯀꯩꯁꯒꯨꯝꯕꯗ ꯎꯝ
ꯆꯥꯔꯝꯒꯅꯤꯀꯣ ꯑꯉꯥꯡꯁꯤꯡꯗ ꯌꯦꯡꯕ ꯍꯥꯏꯕꯗꯤ
ꯍꯣꯏ ꯋꯥꯏꯑꯦ ꯍꯥꯏꯗꯤ ꯑꯣꯏꯗ꯭ꯔꯤꯉꯩ ꯑꯗꯨꯗꯤꯀꯣ ꯀꯩꯅꯣ ꯇꯧꯋꯦ ꯑꯗꯣ ꯑꯣꯏꯔꯛ ꯀꯟꯅ ꯌꯥꯝ ꯋꯥꯏ ꯑꯉꯥꯡ ꯁꯦꯟꯅꯕ ꯍꯥꯏꯁꯦꯀꯣ ꯂꯥꯏꯔꯤꯛ ꯇꯥꯛꯄ ꯍꯥꯏꯁꯦ
ꯑꯗꯨꯅꯤ ꯑꯗꯣ ꯍꯣꯏ ꯑꯗꯣ ꯑꯩ ꯒꯤ ꯅꯨꯡꯁꯤ
ꯅꯪꯒꯤ ꯃꯈꯣꯟꯗꯣ ꯅꯨꯡꯁꯤꯠꯀꯤ ꯃꯈꯣꯟꯔꯗ ꯀꯔꯤꯔꯥ ꯍꯧꯋꯦ
ꯍꯣꯏ ꯍꯣꯏ ꯑꯩ ꯍꯧꯖꯤꯛ ꯅꯨꯡꯁꯤꯠ ꯌꯥꯝ ꯂꯥꯛꯄꯒ ꯑꯩꯒꯤ ꯃꯊꯥꯛꯛꯇ ꯐꯝꯅꯤꯕ ꯑꯗꯨ ꯃꯈꯥꯗꯤ ꯑꯉꯥꯡꯁꯤꯡ ꯌꯥꯝ ꯂꯦꯡꯃꯟꯕꯀꯣ ꯑꯗꯨ ꯃꯊꯛꯇꯤ ꯐꯝꯒ ꯇꯧꯕꯅꯤ ꯅꯦꯠꯋꯥꯛꯁꯨ ꯌꯥꯝ ꯐꯕꯀꯣ ꯊꯛꯀꯗꯤ ꯑꯗꯨꯒꯤꯅꯦ
ꯁꯥꯕ꯭ꯔꯥ ꯍꯧꯖꯤꯛꯀꯥꯟꯁꯦ
ꯑꯩꯁ ꯄꯔꯤꯊꯤꯕꯤꯗ ꯈ꯭ꯋꯥꯏꯗꯒꯤ ꯁꯥꯕ ꯈ꯭ꯋꯥꯏꯗꯒꯤ ꯏꯁꯤꯡ ꯑꯗꯨꯒ ꯅꯣꯡ ꯆꯨꯗꯕ ꯃꯐꯝꯗ ꯑꯩ ꯂꯩꯕꯅꯤ
ꯑꯣ
ꯑꯩꯈꯣꯏꯖꯦ ꯈꯪꯉꯝꯅꯤꯗ ꯑꯩ ꯁꯨꯃꯥꯏꯅ ꯍꯥꯏꯔꯗꯤ
ꯎꯝ ꯅꯣꯡ ꯀꯩꯅꯣ ꯅꯣꯡꯁꯦꯀꯣ ꯍꯟꯗꯛꯁꯦ ꯅꯣꯡꯁꯦ ꯌꯥꯝ ꯇꯥꯗꯦꯀꯣ ꯑꯩꯈꯣꯏ ꯑꯥꯁꯦ ꯑꯁꯤ ꯑꯩꯈꯣꯏꯒꯤ ꯁꯥꯏꯠꯇꯁꯨ ꯂꯧꯁꯤꯡꯁꯦ ꯏꯁꯤꯡ ꯌꯥꯝ ꯂꯩꯅꯗꯦꯕ
ꯍꯣꯏ ꯑꯗꯨꯅꯤ ꯑꯩꯁꯨ ꯄꯥꯎ ꯇꯥꯏ ꯏꯁꯤꯡ ꯂꯩꯇꯕꯒꯤ ꯍꯧꯖꯤꯛꯐꯥꯎ ꯂꯧꯒꯨꯝꯕ ꯂꯤꯡꯗꯦ ꯍꯥꯏꯌꯦꯕ ꯄꯥꯎ ꯇꯥꯏꯑꯦꯕ
ꯎꯝ ꯌꯥꯝ ꯋꯥꯏ ꯍꯟꯗꯛꯀꯤ ꯆꯍꯤꯗꯤ
ꯍꯣꯏ ꯑꯗꯣ ꯅꯈꯣꯏꯒꯤ ꯌꯨꯝꯗ ꯑꯣꯛꯀꯨꯝꯕ ꯁꯨꯝ ꯑꯗꯨꯒꯨꯝꯕꯗꯤ ꯂꯩꯕ꯭ꯔꯣ ꯅꯈꯣꯏ ꯌꯨꯝꯗ
ꯑꯥ ꯑꯣꯛ ꯂꯣꯏꯗꯦ ꯌꯦꯟꯒꯨꯝꯕ ꯂꯩꯌꯦ
ꯑꯣ ꯍꯧꯖꯤꯛ ꯑꯣꯛꯀꯤ ꯀꯔꯕꯥꯔ ꯇꯧꯕ
ꯑꯥ ꯍꯥꯏꯔꯛꯑꯣ ꯑꯣꯛꯇꯣ ꯍꯥꯟꯅꯗꯤ ꯂꯣꯏꯔꯝꯃꯦꯕꯀꯣ ꯍꯧꯖꯤꯛꯇꯤ ꯑꯗꯨꯝ ꯑꯩꯈꯣꯏꯗꯣ ꯊꯕꯛ ꯆꯠꯊꯣꯛ ꯆꯠꯁꯤꯟ ꯇꯧꯕ ꯀꯥꯟꯗ ꯃꯤꯗꯣ ꯂꯩꯇꯕꯀꯣ ꯌꯦꯡꯅꯤꯉꯥꯏꯒꯤ ꯑꯣꯛꯇꯤ ꯑꯗꯨꯝ ꯁꯪꯗ꯭ꯔꯗꯤ ꯌꯥꯗꯦꯗꯅ
ꯍꯣꯏ ꯍꯣꯏ ꯍꯣꯏ ꯑꯗꯨꯅꯤ ꯑꯗꯨ ꯍꯣꯏ ꯍꯣꯏ ꯍꯣꯏ ꯑꯗꯨꯅꯤ ꯑꯣꯛ ꯂꯣꯏꯔꯗꯤ ꯐꯖꯅ ꯃꯤꯅ ꯊꯝꯂꯒꯀꯣ ꯇꯥꯕ꯭ꯔꯣ
ꯎꯝ ꯇꯥꯏꯌꯦ
ꯑꯗꯣ
ꯅꯪꯒꯤ ꯅꯨꯡꯁꯤꯠ ꯃꯈꯣꯟꯗꯣ ꯌꯥꯝꯅ ꯍꯧ
ꯍꯣꯏ ꯍꯣꯏ ꯑꯗꯨ ꯑꯩ ꯃꯐꯝ ꯑꯃꯗ ꯍꯧꯖꯤꯛꯇꯤ ꯌꯥꯕ꯭ꯔꯣ
ꯑꯥ ꯈꯔ ꯈꯔꯗꯤ ꯐꯩ ꯎꯝ ꯐꯥꯔꯦ ꯍꯧꯖꯤꯛꯇꯤ
ꯑꯗꯨꯅꯦ ꯑꯣꯛ ꯂꯣꯏꯒꯦ ꯍꯥꯏꯔꯗꯤ ꯑꯁ ꯉꯁꯤꯅꯨꯡꯁꯤꯠꯁꯦ ꯀꯔꯤꯅꯣ ꯉꯁꯤꯁꯦ
ꯉꯁꯤꯅ ꯍꯦꯟꯅ ꯁꯤꯠꯅꯤꯡꯕ꯭ꯔꯥ ꯀꯩꯅꯣ ꯃꯥꯂꯪꯕ ꯂꯥꯛꯄ ꯃꯥꯂꯦ ꯎꯝ ꯐꯩ
ꯑꯗꯣ ꯑꯣꯛ ꯂꯣꯏꯒꯦ ꯍꯥꯏꯔꯗꯤ ꯐꯖꯅ ꯃꯤꯁꯨ ꯑꯃ ꯂꯩꯒꯗꯕ
ꯎꯝ
ꯑꯗꯣ ꯉꯁꯥꯏ ꯍꯥꯏꯁꯤꯅꯤ ꯑꯣꯛꯀꯤ ꯃꯃꯜꯁꯨ ꯊꯥ ꯊꯥꯗꯠ ꯍꯦꯟꯒꯠꯂꯦ
ꯎꯝ
ꯑꯣꯛꯀꯤ ꯃꯆꯥꯁꯨ ꯌꯣꯟꯕ ꯃꯇꯝꯗ ꯂꯤꯁꯤꯡ ꯇꯔꯨ ꯇ꯭ꯔꯦꯠ ꯊꯣꯛꯂꯛꯑꯦ ꯑꯗꯨꯒ ꯑꯆꯧꯕꯌ‌ꯦ ꯑꯆꯧꯕ ꯌꯣꯜꯂꯁꯨ ꯄꯩꯁꯥ ꯌꯥꯝꯃ‌ꯦꯕ
ꯍꯣꯏ ꯌꯥꯝꯃꯦ
ꯑꯗꯨꯒꯤꯅꯤ ꯍꯧꯖꯤꯛꯀꯥꯟ ꯑꯥ ꯆꯤꯡꯗ ꯀꯨꯝꯕ ꯃꯈꯣꯏꯅ ꯑꯣꯛ ꯌꯥꯝꯅ ꯃꯈꯣꯏꯅ ꯂꯣꯏꯕꯁꯤꯡꯗꯣ
ꯍꯣꯏ
ꯑꯗꯨꯅꯤ
ꯑꯩꯈꯣꯏꯒꯤꯗꯤ ꯍꯥꯟꯅ ꯊꯥꯏꯅ ꯑꯗꯨꯝ ꯂꯣꯏꯔꯝꯕꯗꯣ ꯑꯥ ꯑꯩꯈꯣꯏꯒꯤꯗꯤ ꯈꯔ ꯇꯝꯄꯥꯛꯀꯁꯨ ꯅꯛꯅꯕꯅꯤꯅ ꯃꯥꯒꯤ ꯆꯥꯛ ꯆꯥꯡ ꯋꯥꯏ ꯍꯥꯏꯕ꯭ꯔꯥ ꯀꯩ ꯑꯗꯨꯗꯣ ꯊꯤꯕꯗꯣ ꯌꯥꯝ ꯋꯥꯕ
ꯑꯣ ꯍꯧꯖꯤꯛ ꯅꯪꯗꯤ ꯅꯈꯣꯏ ꯌꯨꯝꯗ ꯂꯩꯕ꯭ꯔꯣ ꯍꯧꯖꯤꯛꯗꯤ
ꯎꯝ ꯌꯨꯝꯗ ꯂꯩꯌꯦ
ꯑꯣ ꯅꯪꯒꯤ ꯌꯨꯝꯗꯀꯣ
ꯎꯝ
ꯉꯁꯤ ꯅꯨꯡꯁꯤꯁꯦ ꯂꯝꯍꯦꯜꯂꯦ ꯉꯁꯤꯁꯦ
ꯑꯗꯨꯅꯦ ꯌꯥꯝ ꯁꯤꯠꯂꯦ
ꯑꯩ ꯃꯊꯛꯇ ꯀꯥꯕꯒꯤꯅꯤ
ꯋꯥꯔꯤꯗ ꯌꯥꯎꯅꯤꯡꯕ ꯃꯥꯜꯂꯦ ꯅꯨꯡꯁꯤꯠꯁꯨ
ꯈꯪꯗꯦꯅꯦꯍꯦ ꯅꯍꯥꯟ ꯅꯨꯡꯁꯤꯠ ꯑꯃꯈꯛꯇ ꯂꯥꯛꯇꯦ ꯁꯥꯔꯒ ꯁꯥꯔꯒ ꯉꯁꯤꯗꯤ ꯑꯃꯨꯛꯀ ꯂꯥꯛꯑꯦ ꯈꯪꯗꯦ
ꯑꯥ
ꯑꯈꯣꯏꯗꯤ ꯆꯤꯡꯗ
ꯇꯥꯗ꯭ꯔꯦ ꯅꯪ ꯉꯥꯡꯕꯗꯣ
ꯅꯈꯣꯏꯗꯤ ꯆꯤꯡꯗ ꯂꯩꯕ꯭ꯔꯣ ꯑꯗꯨꯒ ꯇꯝꯄꯥꯛ ꯀꯨꯝꯕꯗ ꯂꯩꯕ꯭ꯔꯣ ꯅꯈꯣꯏꯒꯤ ꯌꯨꯝꯁꯤ ꯀꯥꯏꯋꯥꯏ
ꯑꯈꯣꯏꯁꯦ ꯑꯥ ꯆꯤꯡ ꯆꯤꯡꯃꯛꯁꯨ ꯅꯠꯇꯦ ꯇꯝꯄꯥꯛꯃꯛꯁꯨ ꯅꯠꯇꯦ ꯁꯨꯝ ꯈꯤꯇꯪ ꯆꯤꯡ ꯑꯣꯏꯔꯒ ꯇꯝꯄꯥꯛ ꯑꯣꯏꯌꯦ ꯑꯗꯨꯝ
ꯑꯗꯣ
ꯑꯥ
ꯅꯪꯒꯤ ꯏꯃꯥ ꯏꯄꯥꯁꯤꯡꯅ ꯍꯧꯖꯤꯛ ꯌꯨꯝꯗ ꯂꯩꯌꯦꯀꯣ
ꯑꯥ ꯏꯃꯥ ꯏꯃꯥ ꯂꯩꯌꯦ ꯏꯄꯥꯗꯤ ꯀꯩꯅꯣ ꯏꯁꯀꯥꯔꯁꯟ
ꯑꯧꯣꯑꯣ ꯑꯣ ꯈꯪꯉꯦ ꯈꯪꯉꯦ
ꯎꯝ ꯎꯝ
ꯑꯗꯣ ꯀꯔꯤ ꯑꯣ ꯑꯗꯨ ꯀꯔꯤ ꯀꯔꯤ ꯊꯕꯛ ꯇꯧꯔꯤ ꯍꯧꯖꯤꯛ ꯅꯈꯣꯏ ꯏꯃꯥ ꯏꯄꯥꯁꯤꯡꯗꯤ
ꯏꯃꯥ ꯐꯤ ꯁꯥꯏ ꯏꯃꯥꯗꯣ ꯑꯈꯣꯏꯒꯤ ꯑꯣꯏꯕ ꯐꯤꯔꯣꯜ
ꯑꯣ ꯑꯣ ꯑꯗꯨꯗꯤ ꯌꯥꯝ ꯐꯥꯏꯅꯦ ꯑꯗꯨꯗꯤ ꯅꯪꯒꯤ ꯏꯃꯥꯥꯁꯨ ꯄꯩꯁꯥ ꯌꯥꯝ ꯇꯥꯜꯂꯝꯒꯅꯤ
ꯈꯔ ꯑꯗꯨꯝ ꯃꯁꯥꯒꯤ ꯈꯔ ꯈꯔ ꯑꯗꯨꯝ ꯇꯥꯜꯂꯦ ꯍꯥꯏꯇꯥꯔꯦ ꯋꯥꯕꯅꯦ ꯐꯤ ꯁꯥꯕꯁꯨ ꯋꯥꯏꯀꯣ ꯑꯗꯨꯒꯤ
ꯑꯁ ꯋꯥꯕꯅꯦ ꯑꯗꯨꯒ ꯑꯣ ꯑꯗꯨꯅꯦ ꯐꯤ ꯁꯨꯕꯁꯦ ꯋꯥꯔꯦ ꯋꯥꯏ ꯑꯗꯨꯕꯨ ꯂꯣꯏꯔꯗꯤ ꯄꯩꯁꯥꯥꯁꯦ ꯌꯥꯝ ꯆꯪꯕꯀꯣ ꯌꯥꯝ ꯑ ꯍꯧꯖꯤꯛꯀꯥꯟꯁꯤ ꯐꯤ ꯑꯥ ꯑꯄꯤꯛꯄꯁꯨ ꯅꯨꯄꯤꯁꯤꯡꯒꯤ ꯑꯄꯤꯛꯄꯁꯨ ꯁꯨꯃꯥꯏꯅ ꯇꯧꯔꯗꯤ ꯂꯤꯁꯤꯡ ꯃꯉꯥ ꯑꯗꯨ ꯁꯨꯃꯥꯏꯅ ꯆꯠꯂꯦꯕ
ꯍꯣꯏ
ꯑꯗꯨ ꯑꯅꯤ ꯑꯍꯨꯝꯒꯨꯝꯕ ꯂꯣꯏꯔꯒ ꯌꯣꯜꯔꯗꯤ ꯑꯁ ꯂꯨꯄꯥ ꯑꯥ ꯔꯤꯁꯤꯡ ꯀꯨꯟꯒꯨꯝꯕꯗꯤ ꯐꯪꯉꯅꯤꯍꯦ
ꯑꯗꯩ ꯏꯃꯥꯥꯏꯗꯤ ꯌꯥꯝꯅ ꯆꯥꯎꯕ ꯁꯗꯦꯗ ꯃꯥꯏꯗꯤ ꯃꯆꯥ ꯃꯆꯥ ꯑꯗꯨꯝ ꯁꯥꯕꯅꯦ ꯇꯞꯅ ꯇꯞꯅ ꯍꯣꯏ ꯅꯥꯔꯗꯤꯅ
ꯍꯣꯏ ꯑꯗꯨ ꯅꯪꯖꯨ ꯄꯩꯁꯥ ꯇꯥꯜꯂꯤ ꯅꯪ ꯏꯃꯥꯁꯨ ꯄꯩꯁꯥ ꯇꯥꯜꯂꯦ ꯑꯗꯨꯗꯤ ꯌꯥꯝ ꯅꯨꯡꯉꯥꯏꯔꯝꯒꯅꯤ ꯅꯈꯣꯏ ꯌꯨꯝꯗꯗꯤ
ꯌꯥꯝ ꯅꯨꯡꯉꯥꯏꯕꯁꯨ ꯅꯠꯇꯦ ꯁꯨꯝ ꯅꯨꯡꯉꯥꯏꯗꯤ ꯁꯨꯝ ꯈꯔꯁꯨ ꯅꯨꯡꯉꯥꯏ ꯑꯗꯨꯝ ꯌꯥꯝꯅꯗꯤ ꯑꯣꯏꯗꯦ ꯎꯝ
ꯅꯪꯒꯤ ꯏꯆꯟ ꯅꯨꯄꯥꯒꯨꯝꯕ ꯀꯨꯝꯕꯗꯤ ꯂꯩꯕ꯭ꯔꯥ ꯅꯊꯟ ꯑ ꯅꯪ ꯅꯪꯊꯟꯗ꯭ꯔ ꯑꯉꯥꯡꯗꯤ ꯅꯈꯥꯡꯁꯤꯡꯗꯤ ꯅꯈꯣꯏ ꯌꯨꯝꯗ
ꯑꯩꯅ ꯅꯨꯄꯤ ꯏꯌꯥꯝꯕ ꯂꯩꯌꯦ
ꯑꯥ ꯑꯗꯨꯗꯤ ꯑꯅꯤ
ꯎꯝ ꯑꯍꯨꯝ ꯑꯣꯏꯌꯦ ꯏꯌꯥꯝꯕ ꯑꯅꯤ
ꯑꯣ ꯑꯣ ꯑꯗꯨ ꯅꯪ ꯈꯛꯇꯅꯤꯀꯣ ꯅꯨꯄꯤꯗꯤ
ꯍꯣꯏ
ꯑꯁ ꯑꯗꯨꯗꯤ ꯌꯨꯝꯒꯤ ꯄ꯭ꯔꯤꯟꯁꯦꯁꯅꯤꯍꯦ
ꯍꯥꯍꯥ ꯄ꯭ꯔꯤꯟꯁꯦꯁꯁꯨ ꯆꯩ ꯆꯥꯏ ꯍꯥꯏꯗꯨꯅꯤ ꯃꯔꯛ ꯃꯔꯛꯇ ꯍꯥꯍꯥꯍꯥ
ꯑꯗꯨꯗꯤ ꯂꯝ ꯍꯦꯜꯂꯗꯤ ꯆꯒꯗꯕꯅꯤ
ꯍꯥꯍꯥꯍꯥꯍꯥ ꯃꯔꯛ ꯃꯔꯛꯇꯗꯤ
ꯍꯣꯏ ꯑꯗꯨ ꯑꯣꯏꯔꯁꯨ ꯂꯝ ꯍꯦꯟꯔꯗꯤ ꯑꯃꯨꯛꯀ ꯆꯩ ꯆꯥꯒꯗꯕꯅꯤ
ꯎꯝ ꯑꯩꯖꯨ ꯃꯔꯛ ꯃꯔꯛ ꯍꯧꯖꯤꯛꯄꯨꯗꯤ ꯆꯥꯗ꯭ꯔꯦꯗ
ꯍꯣꯏ ꯍꯧꯖꯤꯛꯇꯛꯇꯤ ꯑꯍꯟ ꯑꯍꯟ ꯁꯨ ꯅꯠꯇꯦ ꯑꯗꯨꯕꯨ ꯍꯧꯖꯤꯛꯇꯤ ꯑꯈꯣꯏ ꯑꯈꯣꯏꯅ ꯈꯪꯕꯒꯤ ꯃꯇꯝꯗꯣ ꯂꯥꯛꯑꯦꯕꯀꯣ ꯑꯗꯨꯒꯤ ꯇꯥꯕ꯭ꯔꯣ
ꯍꯣꯏ ꯍꯣꯏ ꯇꯥꯏꯌꯦ
ꯑꯗꯣ ꯑꯈꯣꯏꯅ ꯍꯧꯖꯤꯛꯇꯤ ꯑꯗꯣ ꯅꯪꯒꯤ ꯆꯍꯤꯗꯤ ꯀꯌꯥ ꯁꯨꯒꯦ ꯑꯃꯨꯛ ꯍꯥꯏꯕꯤꯕ ꯌꯥꯒꯗꯣ
ꯑꯩꯒꯤꯔꯣ
ꯍꯣꯏ
ꯇꯤꯟ ꯐꯥꯇꯤꯟ ꯇꯣꯏꯟ ꯁꯤꯛꯁ ꯇꯤꯟ ꯁꯤꯛꯁ
ꯇꯣꯏꯟꯇꯤ ꯁꯤꯁ
ꯎꯝ
ꯑꯩꯗꯤ ꯇ꯭ꯋꯦꯟꯇꯤ ꯐꯥꯏꯚꯅꯦ ꯑꯗꯨꯒ ꯇ꯭ꯋꯦꯟꯇꯤ ꯁꯤꯛꯁ ꯁꯨꯒꯗꯧꯔꯦ ꯑꯍꯥ ꯑꯍꯥꯝ ꯂꯥꯛꯀꯗꯧꯕ ꯆꯍꯤꯗꯀꯣ
ꯑꯥ
ꯑꯩꯒꯤꯗꯤ ꯇ꯭ꯋꯦꯟꯇꯤ ꯁꯤꯛꯁ ꯁꯨꯒꯗꯧꯔꯦ
ꯑꯣ ꯑꯩꯅ ꯍꯜꯂꯦ ꯍꯥꯍꯥꯍꯥ
ꯍꯣꯏ ꯑꯩ ꯏꯆꯦ ꯀꯧꯔꯒꯦ ꯑꯗꯨꯗꯤ
ꯑꯥꯡ ꯀꯧꯋꯣ ꯆꯤꯆꯦ ꯀꯧ ꯑꯩꯅ ꯅꯅꯥꯎ ꯀꯧꯒꯦ ꯍꯥꯍꯥꯍꯥ
ꯍꯣꯏ ꯆꯨꯝꯃꯤ ꯆꯨꯝꯃꯤ ꯑꯗꯨ ꯅꯪꯒꯤ ꯈꯣꯟꯖꯦꯜ ꯑꯁꯤ ꯑꯉꯥꯡ ꯑꯣꯏꯔꯤ ꯈꯣꯟꯖꯦꯜ ꯀꯨꯝ ꯇꯥꯏꯗ
ꯑꯣ ꯑꯩ ꯈꯣꯟꯁꯤꯔꯣ ꯍꯥꯏꯌꯦ ꯑꯗꯨꯝ ꯃꯤꯅ ꯑꯗꯣ ꯑꯩ ꯑꯗꯨꯒꯤ ꯑꯩ ꯈꯣꯟꯁꯦ ꯄꯥꯝꯗꯦꯕ ꯈꯔ ꯄꯤꯛꯄꯒꯤꯔ
ꯑꯗꯣ ꯑꯩ ꯑꯩꯅ ꯈꯟꯕꯗꯤ ꯅꯪꯁꯦ ꯀꯣꯂꯦꯖꯀꯨꯝꯕ ꯀꯥꯔꯝꯒꯅꯤ ꯍꯥꯏꯅ ꯈꯜꯂꯤꯕꯅꯤ ꯅꯪꯒꯤ ꯈꯣꯟꯖꯦꯜ ꯇꯥꯕꯗꯀꯣ ꯑꯗꯨꯒꯤꯅꯤ ꯅꯪ ꯒꯤ ꯑꯥ ꯆꯍꯤ ꯍꯪꯕꯗꯣ
ꯑꯣ ꯀꯣꯂꯦꯖ ꯀꯥ ꯀꯥ ꯑꯣꯖꯥ ꯑꯣꯏꯔꯦ
ꯑꯣꯖꯥꯗꯤ ꯑꯁ ꯑꯗꯨꯅꯤꯗ ꯑꯗꯨ ꯄ꯭ꯔꯥꯏꯕꯦꯠꯀꯤꯔ ꯒꯣꯔꯃꯦꯟꯒꯤꯔꯣ
ꯄ꯭ꯔꯥꯏꯚꯦꯠꯀꯤꯅꯦ
ꯑꯣ ꯑꯗꯨꯅꯤ ꯒꯣꯔꯃꯦꯟꯒꯗꯤ ꯑꯁ ꯆꯪꯕꯁꯦ ꯌꯥꯝ ꯋꯥꯏꯑꯕꯀꯣ ꯃꯈꯣꯏꯅ ꯄꯩꯁꯥ ꯍꯥꯏ ꯑꯁꯨꯃꯥꯏꯅ ꯄꯤꯌꯣ ꯑꯗꯨ ꯄꯤꯌꯣ ꯍꯥꯏꯕ
ꯃꯣꯏꯒꯤꯗꯤ ꯇꯝ ꯒꯣꯚꯔꯃꯦꯟꯒꯤꯗꯤ ꯐꯖꯟꯅ ꯁꯨꯅ ꯇꯝꯗ꯭ꯔꯗꯤ ꯑꯃꯨꯛꯀ ꯑꯗꯨꯁꯨ ꯌꯥꯗꯦꯌꯦ
ꯍꯣꯏ ꯑꯗꯨꯅꯤ
ꯑꯗꯨ ꯑꯗꯨ ꯇꯝꯕꯒꯤꯁꯨ ꯄꯩꯁꯥ ꯌꯥꯝ ꯆꯪꯉꯦ
ꯍꯣꯏ ꯍꯣꯏ ꯑꯗꯨꯅꯦ ꯑꯗꯨ ꯄ꯭ꯔꯥꯏꯚꯦꯠꯅ ꯍꯦꯟꯅ ꯐꯩꯗ
ꯍꯣꯏ ꯁꯨꯝ ꯎꯝ
ꯑꯩꯈꯣꯏꯅ ꯇꯣꯛꯅꯤꯡꯕ ꯃꯇꯝꯗ ꯇꯣꯛꯑꯦ ꯇꯝꯅꯤꯡꯕ ꯃꯇꯝꯗ ꯇꯧꯔꯦ ꯍꯧꯖꯤꯛ ꯑꯩꯈꯣꯏꯅ ꯋꯥꯔꯗꯤ ꯑꯩ ꯑꯣꯖꯥ ꯇꯣꯛꯂꯒꯦ ꯍꯥꯏꯔꯁꯨ ꯇꯣꯛꯄ ꯌꯥꯏꯌꯦꯕꯀꯣ ꯑꯗꯣ ꯒꯣꯔꯃꯦꯟꯒꯤꯁꯨ ꯇꯣꯛꯄ ꯌꯥꯏ ꯑꯗꯨꯕꯨ ꯃꯈꯣꯏꯁꯤ ꯈꯔꯗꯤ ꯋꯥꯔꯦ ꯋꯥꯔꯦ ꯇꯣꯛꯄꯗꯣ ꯑꯗꯣ ꯑꯗꯨꯒꯤꯅꯦ
ꯑꯣ
ꯅꯪꯈꯣꯏꯗꯤ ꯁꯥꯔꯝꯃꯔꯣꯏꯗ
ꯁꯥꯕ ꯍꯥꯏꯁꯦ ꯌꯥꯝꯅ ꯁꯥꯕꯁꯨ ꯑꯣꯏꯗꯦ ꯏꯪꯕꯁꯨ ꯑꯣꯏꯗꯦ ꯃꯔꯛ ꯃꯔꯛꯇ ꯀꯩꯅꯣ ꯇꯧꯋꯤ
ꯑꯣ ꯅꯣꯡꯕꯨꯗꯤ ꯆꯨꯔꯝꯒꯅꯤꯀꯣ
ꯅꯣꯡꯖꯦ ꯍꯧꯖꯤꯛꯀꯥꯟꯁꯦ ꯈꯤꯇꯪ ꯈꯤꯇꯪ ꯆꯨꯋꯦ ꯌꯥꯝꯅ ꯆꯨꯕ ꯑꯣꯏꯗꯦ
ꯅꯨꯡꯁꯤꯠꯁꯨ ꯌꯥꯝꯃꯦ ꯍꯥꯏꯅꯦ